ꯍꯜꯂꯣ
ꯎꯝ ꯍꯜꯂꯣ
ꯇꯥꯏꯌꯦ
ꯍꯜꯂꯣ ꯀꯩꯗꯧꯔꯃꯤꯅꯣ
ꯀꯪꯁꯨ ꯇꯧꯗꯤꯌꯦ ꯁꯨꯝ ꯂꯩꯕꯅꯦ ꯅꯪꯗꯤ
ꯑꯣ ꯑꯩꯁꯨ ꯁꯨꯝ ꯂꯩꯔꯝꯕꯅꯦ ꯆꯥꯛ ꯏꯁꯤꯡ ꯆꯥꯔꯕꫭ ꯀꯃꯥꯏ ꯀꯃꯥꯏꯅ ꯇꯧꯔꯤꯒꯦ ꯍꯧꯖꯤꯛ ꯑꯣ
ꯀꯩ ꯍꯥꯏꯕ
ꯆꯥꯛ ꯏꯁꯤꯡ ꯆꯥꯔꯕꫭ
ꯆꯥꯔꯦ ꯅꯪꯗꯤ
ꯎꯝ ꯆꯥꯔꯦ ꯆꯥꯔꯦ ꯑꯩꯁꯨ ꯆꯥꯔꯦ
ꯆꯥꯔꯦ
ꯑꯧ ꯆꯥꯔꯦ ꯑꯩꯈꯣꯏꯒꯤ ꯉꯁꯤ ꯊꯔꯣꯏ ꯊꯣꯡꯉꯦ
ꯀꯩꯅꫭꯝꯃ
ꯊꯔꯣꯏ ꯊꯣꯡꯉꯦ ꯊꯔꯣꯏ
ꯑꯟꯏꯟꯇꯦꯜꯂꯤꯖꯦꯕꯜ
ꯑꯣ ꯑꯧ
ꯑꯟꯏꯟꯇꯦꯜꯂꯤꯖꯦꯕꯜ ꯇꯧꯔ ꯍꯥꯎꯇꯕꯗ ꯍꯇꯕꯗ ꯂꯣꯂꯦ ꯍꯥꯎ ꯑꯃ
ꯑꯃ ꯀꯩꯒꯤꯅ ꯑꯗꯨ ꯍꯥꯎꯇꯅ ꯊꯣꯡꯉꯤꯗꯦ
ꯁꯤꯔꯦꯕ
ꯇꯥꯕꯣ ꯍꯜꯂꯣ
ꯇꯥꯏ
ꯀꯩꯒꯤꯅꯣ ꯗꯨꯛ ꯍꯥꯎꯇꯅ ꯊꯣꯡꯉꯤꯕꯣ
ꯀꯔꯤꯌꯥ
ꯀꯔꯤꯒꯤꯅꯣ ꯑꯗꯨ ꯈꯥꯎꯇꯅꯣ ꯊꯣꯡꯉꯤꯗꯨꯕꯣ
ꯀꯍꯕ
ꯀꯩꯒꯤꯅꯣ ꯑꯗꯨ ꯍꯥꯎꯇꯅ ꯊꯣꯡꯉꯤꯗꯣ ꯍꯥꯏꯕ ꯇꯥꯗ꯭ꯔꯕ ꯑꯩꯅ ꯍꯥꯏꯖꯩ
ꯁꯦꯡ ꯃ ꯃꯇꯝꯗ ꯅꯪꯒꯤꯅꯥ ꯑꯇ ꯈꯔ ꯅꯨꯡꯉꯥꯏꯇ꯭ꯔꯕ ꯃꯥꯂꯀꯣ
ꯇꯔꯔꯕ ꯍꯂꯣ
ꯇꯥꯏ ꯑꯧꯦ
ꯑꯗꯨ ꯍꯥꯎꯇꯅ ꯊꯣꯡꯉꯤꯗꯨꯕꯨ ꯀꯩꯒꯤꯅꯣ
ꯁꯨꯔꯦ ꯑꯇꯣꯡꯕ ꯃꯤꯅ ꯐꯖꯅ ꯊꯣꯡꯗꯕ ꯑꯣꯏꯔꯅꯤꯗꯅ ꯑꯩꯁꯨ ꯑ
ꯑꯗꯨꯅꯤ ꯉꯁꯤꯒꯤ ꯀꯩꯀꯩ ꯊꯕꯛ ꯉꯁꯤ ꯀꯥꯏ ꯀꯥꯏ ꯆꯠꯂꯨꯒꯦ
ꯉꯁꯤꯒꯤ ꯑꯩꯗꯣ ꯉꯁꯤꯗꯤ ꯏꯃꯥꯏꯅꯕꯤ ꯂꯩꯦ ꯀꯣꯏꯕ ꯆꯠꯂꯦꯕꯣꯏ ꯍꯣꯏꯗꯣ ꯀꯨꯏꯔꯦ ꯄꯨꯟꯗꯕꯅ ꯑꯃꯇꯝ ꯄꯨꯟꯁꯦꯅ ꯍꯥꯏꯗꯤ ꯑꯦ
ꯀꯩꯀꯩ ꯂꯝꯗ ꯆꯠꯂꯨꯔꯒꯦ ꯉꯁꯤꯗꯤ
ꯀꯔꯤ ꯂꯝꯗ ꯍꯥꯏꯁꯦ ꯑꯗꯨꯝ ꯃꯆ ꯃꯅꯨꯡꯗꯅꯤꯗ ꯑꯇꯩꯒꯤ ꯊꯨꯕꯣꯛꯅ ꯆꯠꯇꯦ ꯑꯩꯈꯣꯏꯗꯣ ꯆꯥꯛ ꯑꯣꯏꯅ ꯁꯤꯟꯖꯦꯅ ꯍꯥꯏꯔꯒ ꯄꯥꯛ ꯃꯆꯥꯗ ꯆꯠꯂꯤ ꯑꯗꯨꯒ ꯆꯥꯛ ꯏꯁꯤꯡ ꯊꯣꯡꯉꯦ ꯑꯩꯈꯣꯏ ꯃꯤ ꯇꯔꯥꯔꯣꯝ ꯑꯗꯨꯃꯥꯏꯅ ꯄꯣꯠꯂꯦ ꯑꯗꯨꯒ ꯆꯥꯛ ꯏꯁꯤꯡ ꯆꯥꯔꯥ ꯑꯔꯥꯡ ꯉꯍꯥꯛ ꯀꯣꯏꯕ ꯂꯥꯡꯕ ꯇꯧꯔꯒ ꯐꯂꯦ
ꯑꯣ
ꯎꯗꯨ ꯃꯅꯤ ꯇ
ꯁꯦ ꯀꯩꯀꯩ ꯊꯕꯛ ꯍꯣꯠꯅꯔꯤꯒꯦ ꯀꯩ ꯀꯩ ꯍꯥꯏꯕꯗꯤ ꯁꯨꯝ ꯁꯤꯟꯐꯝꯁꯦ ꯀꯩꯀꯩ ꯁꯤꯟꯐꯝ ꯄꯥꯏꯕꯤꯔꯤꯒꯦ ꯂꯥꯏꯔꯤꯛ ꯇꯝꯕꯤꯕ꯭ꯔꯣ ꯅꯠꯇ꯭ꯔꯒ ꯊꯕꯛ ꯌꯥꯥꯡꯅ ꯇꯧꯔꯨꯕ꯭ꯔꯣ ꯍꯥꯏꯕ꯭ꯔ
ꯂꯥꯛ ꯇꯝꯃꯤꯌꯦꯦ ꯑꯩ ꯊꯩꯅ ꯇꯧꯗ꯭ꯔꯤꯗ
ꯀꯣꯂꯦꯖ ꯇꯝꯕꯤꯔꯣ ꯅꯠꯇ꯭ꯔꯒ ꯀꯩꯗꯅꯣ
ꯎꯝ ꯑꯩ ꯀꯣꯂꯦꯖ ꯇꯝꯅꯤꯡꯌꯦꯦ
ꯑꯣ ꯌꯨꯝ ꯀꯩꯗꯤ ꯄꯥꯟꯗ꯭ꯔꯦꯀꯣ
ꯀꯥꯏꯗꯤ ꯄꯥꯡ ꯄꯔꯤ ꯂꯄ ꯀꯗ ꯄꯊ ꯀꯁꯨꯦ
ꯑ
ꯑꯗꯣ ꯅꯪꯗꯤ ꯀꯩꯀꯩ ꯇꯧꯈꯤꯒꯦ
ꯑꯩꯁꯨ ꯁꯨꯝ ꯂꯥꯏꯔꯤꯛ ꯇꯝꯃꯤꯌꯦ
ꯐꯅꯤꯁꯂ
ꯀꯂꯁꯨꯒꯥꯔꯤꯌꯦ
ꯑꯣ ꯁꯁꯔ ꯀꯦꯌꯥꯅꯣ
ꯑꯩ ꯍꯟꯗꯛ ꯐꯤꯞ ꯁꯤꯝꯁꯇꯅꯦ
ꯐꯞꯁꯇꯔ ꯑꯣ
ꯑꯩꯗꯤ ꯐꯥꯔꯁ ꯀꯥꯕꯗ ꯉꯥꯏꯔꯤꯗ ꯑꯦꯛꯖꯥꯝ ꯂꯣꯏꯕ ꯀꯨꯏꯗ꯭ꯔꯤ ꯆꯪꯉꯛꯄꯗ ꯉꯥꯏꯔꯤ ꯁ ꯑꯗꯨ ꯅꯪ ꯀꯣꯂꯦꯖꯀꯤ ꯀꯣꯂꯦꯖ ꯂꯥꯏꯐꯀꯤ ꯋꯥꯔꯤ ꯈꯔ ꯂꯤꯔꯛꯎꯗꯅ ꯈꯔꯁꯨ ꯇꯥꯒꯦꯗꯅ
ꯍꯣꯏꯔꯀꯦ ꯑꯩꯗꯣ ꯇꯥꯕ꯭ꯔꯣ
ꯄꯥꯏ
ꯀꯣꯂꯦꯖ ꯑꯍꯥꯟꯕ ꯅꯨꯃꯤꯠ ꯍꯥꯏꯕꯗꯤ ꯑꯩꯅ ꯀꯣꯂꯦꯖꯁꯦ ꯑꯍꯥꯟꯕ ꯀꯥꯕ ꯅꯨꯃꯤꯠꯇꯣ
ꯀꯩꯍꯕ
ꯑꯩꯅ ꯀꯣꯂꯦꯖ ꯑꯍꯥꯟꯕ ꯀꯥꯕ ꯅꯨꯃꯤꯠꯇꯣ
ꯍꯜꯂꯣ
ꯍꯣ
ꯍꯜꯂꯣ
ꯍꯜꯂꯣ
ꯇꯥꯔꯦ ꯇꯥꯔꯦ ꯍꯥꯏꯔꯣ
ꯑꯩꯅ ꯀꯣꯂꯦꯁ ꯑꯍꯥꯟꯕ ꯀꯥꯕ ꯅꯨꯃꯤꯠꯇꯣ
ꯑ
ꯑꯩꯁꯦ ꯀꯣꯂꯦꯖꯇꯨꯗ ꯆꯪꯕꯁꯦ ꯑꯩꯁꯦ ꯈꯔ ꯏꯀꯥꯏꯔꯞ ꯇꯧꯋꯦꯕꯀꯣ ꯍꯥꯏꯕꯗꯤ
ꯅꯪ ꯇꯁꯦꯡꯅ ꯐꯣꯟꯗꯣ ꯀꯗꯥꯏꯗ ꯊꯝꯃꯒ ꯋꯥꯗꯣ ꯉꯥꯡꯒꯦ ꯅꯪ
ꯇꯥꯕ꯭ꯔꯣ
ꯅꯪꯅꯦ ꯇꯁꯦꯡꯅꯅꯦ ꯐꯣꯟꯗꯣ ꯀꯗꯥꯏꯔ ꯊꯝꯃꯒ ꯋꯥꯗꯣ ꯉꯥꯡꯒꯦꯕ
ꯅꯥꯀꯣꯡꯒ ꯊꯝꯃꯦ ꯅꯥꯀꯣꯡꯗ
ꯕꯣꯔꯣꯝꯗꯒꯤ ꯆꯥꯟꯕꯤꯗꯨꯅ ꯈꯤꯇꯪ ꯂꯩꯈꯠꯄꯤꯔꯛꯀꯦꯔꯥ
ꯐꯅꯤ ꯃꯔꯨꯝꯀꯅꯤꯖ ꯎꯝ ꯇꯥꯔꯕ
ꯈ ꯇꯥꯔꯦ
ꯑꯩꯗꯣ ꯀꯣꯂꯦꯖ ꯑꯍꯥꯥꯟꯕ ꯀꯥꯕ ꯅꯨꯃꯤꯠꯇꯣ
ꯎꯝ
ꯍꯥꯏꯕꯗꯤ ꯏꯇꯣꯝꯇ ꯑꯍꯥꯟꯕ ꯀꯥꯕꯅꯤꯅ ꯀꯅꯥꯝ ꯈꯪꯅ ꯆꯥꯟꯅꯕ ꯌꯥꯎꯗꯦꯗꯅ ꯑꯗꯨꯗ ꯑꯩꯁꯦ ꯈꯔ ꯏꯀꯥꯏꯔꯞ ꯇꯧꯋꯦꯕꯀꯣ
ꯑ
ꯍꯥꯏꯕꯗꯤ ꯁꯨꯝ ꯀ꯭ꯂꯥꯁ ꯆꯪꯕ ꯈꯣꯠꯄꯗ ꯈꯪꯅꯕꯗ ꯌꯥꯎꯗ꯭ꯔꯕꯅꯤꯇꯣꯝꯗ ꯆꯪꯉꯦ ꯑꯗꯨꯒ ꯆꯪꯉꯤ ꯑꯗꯨꯝ ꯏꯀꯥꯏꯁ ꯀꯥꯏꯅ ꯑꯗꯨ ꯆꯪꯉꯀꯥꯟꯗ ꯑꯩꯒꯤ ꯐ꯭ꯔꯦꯟ ꯑꯃ ꯊꯦꯡꯅꯩꯌꯦꯕꯀꯣ
ꯎꯝ
ꯍꯂꯣ ꯇꯥꯕ꯭ꯔꯣ ꯃꯔꯨꯞ ꯑꯃ ꯊꯦꯡꯅꯔꯦ ꯑꯩꯒ ꯍꯥꯟꯅ ꯍꯥꯏ ꯁ꯭ꯀꯨꯜ ꯂꯞꯇ ꯄꯨꯜꯂꯛꯄ ꯑꯃ ꯑꯗꯨꯗꯨꯒ ꯃꯥꯒ ꯄꯨꯜꯂꯤ ꯃꯥꯒ
ꯎꯝ
ꯑꯗꯨꯒ ꯃꯥꯈꯩ ꯋꯥꯔꯤ ꯀꯌꯥ ꯀꯌꯥ ꯀꯌꯥ ꯅꯨꯡꯉꯥꯏ ꯅꯨꯡꯉꯥꯏ ꯋꯥꯔꯤ ꯃꯌꯥꯝ ꯑꯃ ꯁꯥꯟꯅꯔꯤ
ꯎꯝ
ꯑꯗꯨ ꯁꯥꯟꯅ ꯂꯣꯏꯔꯀꯥꯟꯗ ꯃꯥꯁꯦ ꯍꯥꯏꯕꯗꯤ ꯑꯩꯈꯣꯏꯒꯤ ꯊꯥꯏꯅ ꯑꯩꯈꯣꯏꯅ ꯄꯨꯜꯂꯛꯈꯤꯕ ꯉꯥꯎꯔꯛꯈꯤꯕ ꯃꯌꯥꯝꯗꯣ
ꯎꯝ
ꯑꯗꯨꯗꯤ ꯏꯕꯥꯅꯤ ꯁꯨꯝ ꯅꯤꯡꯁꯤꯡꯉ ꯈꯣꯠꯂꯒ ꯑꯗꯨꯝ ꯋꯥꯔꯤ ꯂꯤꯟꯅꯗꯔꯦ
ꯑ
ꯑꯗꯨ ꯀꯣꯂꯦꯖ ꯅꯨꯃꯤꯠꯇꯣꯗꯤ ꯑꯗꯨꯝ ꯍꯧꯖꯤꯟꯈ꯭ꯔꯦ ꯑꯗ ꯀꯁꯦ ꯁ ꯅꯨꯄꯤꯒꯤ ꯁꯨꯝ ꯀꯥꯔꯛꯑꯦ ꯀꯥꯎꯟ ꯀꯥꯔꯌꯥꯒꯤ ꯃꯔꯨꯞ ꯃꯌꯥꯝ ꯊꯦꯡꯅꯔꯛꯑꯦꯕꯀꯣ ꯑꯍꯥꯟꯕ ꯀꯥꯕꯗꯨꯗꯤ ꯑꯩꯒꯤ ꯃꯔꯨꯞꯁꯦ ꯑꯩꯅ ꯈꯪꯕꯒ ꯑꯩꯒꯤ ꯃꯔꯨꯞꯁꯦ ꯀꯅꯥꯝ ꯐꯠꯇꯕꯅ ꯈꯜꯂꯨꯕꯅꯦꯕꯀꯣ ꯑꯗꯨꯒ ꯁꯨꯝ ꯀꯥꯟꯅ ꯕꯅꯤꯅ ꯁꯨꯝ ꯃꯤꯁꯦ ꯁꯛꯈꯪ ꯃꯥꯏꯈꯪꯅꯔꯛꯑꯦꯗꯅ
ꯎꯝ
ꯑꯍꯝ ꯁꯛꯈꯪ ꯃꯥꯏꯈꯪꯅꯔꯀꯥꯟꯗꯒꯤ ꯃꯔꯨꯞ ꯃꯌꯥꯝ ꯑꯃ ꯀꯥꯃꯤꯟꯅꯔꯦ ꯑꯗꯨꯒ ꯆꯠꯃꯤꯟꯅꯔꯦ ꯑꯗꯒꯤꯗꯤ ꯁꯨꯝ ꯁꯨꯝ ꯑꯃꯃꯝ ꯑꯃꯃꯝ ꯁꯨꯝ ꯇꯤꯟꯅꯔꯛꯑꯦ ꯑꯗꯨ ꯃꯌꯥꯝ ꯄꯨꯜꯂꯛꯑꯦ ꯑꯗꯨ ꯍꯧꯖꯤꯛꯇꯤ ꯁꯤꯃꯤꯁꯇꯔꯁꯨ ꯐꯤꯞ ꯁꯤꯃꯤꯁꯇꯔ ꯌꯧꯔꯕꯅꯤꯅ ꯀꯣ ꯑꯩ ꯀꯣꯂꯦꯖꯀꯤ ꯂꯥꯏꯐꯁꯦ ꯑꯗꯨꯝ ꯅꯨꯡꯉꯥꯏ ꯍꯥꯏꯇꯥꯔꯦ ꯖꯔꯅꯤꯖꯦ
ꯑꯝ
ꯑꯋꯥꯕꯁꯨ ꯅꯨꯡꯉꯥꯏꯕꯁꯨ ꯀꯌꯥ ꯑꯗꯨꯝ ꯃꯤꯛꯁ ꯇꯧꯔꯒ ꯑꯗꯨꯝ ꯂꯥꯛꯑꯦꯕꯀꯣ ꯂꯝꯕꯤ ꯆꯠꯄꯗ ꯍꯥꯏꯕꯗꯤ ꯑꯩꯈꯣꯏꯒꯤ ꯀꯣꯂꯦꯖ ꯆꯠꯄꯗ ꯅꯣꯡ ꯇꯥꯁꯤꯜꯂꯛꯄꯒꯤ ꯆꯠꯄ ꯌꯥꯗꯕꯅ ꯄꯨꯡꯈꯥꯏ ꯑꯃꯨꯀꯣ
ꯎꯝ
ꯑꯗꯒꯤ ꯀꯣꯂ‌ꯦꯖ ꯆꯠꯄ ꯑꯗꯨꯝꯗꯥ ꯌꯧꯔꯗꯤ ꯇꯥꯔ ꯊꯕꯛ ꯃꯌꯥꯝ ꯆꯠꯄ ꯑꯇꯣꯞꯄ ꯊꯕꯛꯁꯨ ꯃꯌꯥꯝ ꯆꯠꯄꯅꯀꯣ
ꯎꯝ
ꯑꯗꯨꯗꯨꯅ ꯀꯣꯂꯦꯖꯁꯦ ꯑꯗꯨꯝ ꯆꯥꯡ ꯅꯥꯏꯅ ꯀꯥ ꯀꯥꯅꯤꯡꯉꯁꯨ ꯑꯩꯈꯣꯏ ꯀꯥꯕ ꯉꯝꯗꯕꯗꯣ
ꯑꯥ
ꯑꯗꯨ ꯑꯣꯏꯕ ꯍꯥꯏꯕꯗꯤ ꯀ‌ꯣꯂꯦꯖ ꯅꯨꯡꯇꯤꯒꯤ ꯁꯨꯝ ꯆꯠꯂꯁꯨ ꯗꯤꯑꯣ ꯍꯥꯏꯕꯗꯤ ꯂꯥꯏꯔꯤꯛ ꯇꯝꯕꯒꯤ ꯄꯩꯁꯥ ꯇꯥꯟꯕꯅꯤꯅ ꯀꯣ
ꯎꯝ
ꯄꯩꯁꯥꯔꯣꯝꯗ ꯑꯃꯨꯛ ꯁꯣꯏꯔꯛꯄ ꯑꯗꯨꯒꯤ ꯄꯩꯁꯥꯁꯨ ꯇꯥꯡꯕ ꯀꯣꯂꯦꯖꯁꯨ ꯆꯠꯄ
ꯑꯥ ꯀꯩꯀꯩ ꯊꯕꯛ ꯇꯧꯔꯤꯟꯅ‌ꯣ ꯍꯧꯖꯤꯛ ꯗꯨꯗꯤ
ꯍꯧꯖꯤꯛꯁꯦ ꯑꯩ ꯁꯨꯝ ꯑꯍꯝ ꯏꯔꯨꯖꯕꯗ ꯊꯣꯛꯑ ꯈꯣꯠꯂꯒ ꯁꯨꯝ ꯐꯤꯔꯣꯜ ꯆꯥꯔꯣꯟ ꯈꯔ ꯂꯣꯏꯁꯤꯜꯂꯝꯕꯅꯦ ꯅꯪꯗꯤ ꯍꯧꯖꯤꯛ ꯀꯩꯗꯧꯔꯝꯃꯤꯅꯣ
ꯑꯣ ꯀꯩꯁꯨ ꯇꯧꯗ‌ꯦꯗ ꯍꯌꯦꯡ ꯇ‌ꯦꯁ ꯂꯩꯕꯒꯤ ꯂꯥꯡ ꯂꯥꯏꯔꯤꯛ ꯁꯨꯝ ꯄꯥꯔꯝꯕꯅꯦ
ꯑꯣ ꯀꯟꯅ ꯄꯥꯎ ꯀꯟꯅ ꯍꯥꯏꯕꯗꯤ ꯂꯥꯏꯔꯤꯛꯇꯅꯗꯤ ꯀꯟꯅ ꯄꯥꯗ꯭ꯔꯒꯗꯤ ꯍꯦꯛꯇ ꯁꯣꯏꯔꯛꯏꯗꯅꯀꯣ ꯌꯥꯔꯤꯈꯩꯗꯤ ꯂꯥꯏꯔꯤꯛꯇꯨ ꯀꯟꯅ ꯄꯥꯗꯅ ꯈꯣꯠꯇꯅ ꯍꯣꯠꯅꯕ ꯑꯗꯨꯝ ꯂꯩꯌꯨꯀꯣ ꯌꯨꯝꯗꯒꯗꯤ ꯌꯨꯝꯗꯁꯨꯨꯝ ꯆꯠꯂꯨ ꯀꯣꯏꯕꯁꯨ ꯑꯗꯨꯝ ꯆꯠꯂꯨ ꯀꯣꯏꯕ ꯂꯥꯡꯕ ꯃꯗꯨꯝ ꯃꯌꯥꯝ ꯑꯗꯨꯝ ꯄꯨꯜꯂꯒ ꯀꯣ
ꯎꯝ
ꯍꯧꯖꯤꯛꯇꯤ ꯏꯔꯥꯡꯁꯨ ꯃꯌꯥꯝ ꯂꯩꯕꯅꯤꯅ ꯆꯠꯅꯤꯡꯉꯁꯨ ꯑꯥ ꯇꯥꯅ ꯆꯠꯄꯗꯤ ꯑꯝꯇ ꯐꯪꯉꯕ ꯅꯠꯇꯕꯅꯤꯅꯀꯣ ꯑꯗꯨꯅ ꯍꯧꯖꯤꯛꯇꯤ ꯐꯣꯀꯁꯇꯤ ꯂꯥꯏꯔꯤꯛꯇ ꯑꯗꯨꯝ ꯄꯤꯕ ꯍꯥꯏꯕꯗꯤ ꯗꯔꯀꯥꯔ ꯂꯩꯗꯅ
ꯎꯝ
ꯑꯣ ꯑꯍꯝ ꯇꯧꯔ ꯊꯕꯛꯇꯣ ꯑꯃ ꯇꯧꯍꯧꯔꯒꯗꯤ ꯍꯌꯦꯡ ꯇꯨꯡꯗ ꯅꯨꯡꯉꯥꯏꯅ ꯆꯠꯇꯣꯏꯅꯤ ꯅꯠꯇ꯭ꯔꯥ
ꯎꯝ
ꯄꯥꯠ ꯐꯖꯅ ꯂꯥꯏꯔꯤꯛ ꯀꯟꯅ ꯇꯝꯁꯤꯀꯣ
ꯍꯣ ꯍꯣꯏ
ꯎꯝ ꯑꯗꯣ ꯅꯪ ꯍꯌꯦꯡꯗꯤ ꯀꯣꯂꯦꯖ ꯆꯠ ꯆꯠꯇꯣꯏꯔꯥ ꯅꯠꯇ꯭ꯔꯒ ꯑꯇꯣꯞꯄ ꯗ꯭ꯌꯨꯇꯤ ꯆꯠꯇꯣꯏꯔꯥ ꯇꯥꯕ ꯉꯝꯗꯕ
ꯁꯦ ꯍꯌꯦꯡꯗꯤ ꯑꯩꯒꯤ ꯑꯣꯏꯅꯗꯤ ꯗ꯭ꯌꯨꯇꯤꯅ ꯑꯌꯥꯝꯕ ꯂꯩꯔꯝꯒꯗꯕ ꯃꯥꯂꯤ ꯑꯩ ꯀ꯭ꯂꯥꯁꯄꯨꯗꯤ ꯂꯩꯔ ꯑꯣ ꯀ꯭ꯂꯥꯁ ꯑꯣ ꯃꯔꯛꯇ ꯑꯩꯈꯣꯏꯒꯤ ꯄꯤꯔꯦꯠꯇꯣ ꯃꯔꯤ ꯂꯩꯕꯗꯣ ꯑꯅꯤ ꯌꯥꯎꯔꯒ ꯑꯅꯤ ꯑꯃꯗ ꯇꯤ ꯗ꯭ꯌꯨꯇꯤꯒꯤ ꯑꯗꯨꯃꯥꯏꯅ ꯂꯩꯕ ꯃꯥꯜꯂꯦ ꯔꯣꯁꯇꯔ ꯁꯦꯝꯗꯣꯔꯛꯄꯗꯣ ꯗ꯭ꯌꯨꯇꯤ ꯑꯣ ꯁꯨꯗꯦꯅ ꯈꯔ ꯌꯥꯝ ꯆꯠꯍꯧꯖꯦꯅ ꯍꯥꯏꯔꯛꯑꯦ ꯑꯗꯨꯒꯤ ꯄꯨꯡ ꯀꯌꯥꯗꯒꯤ ꯀꯌꯥꯐꯥꯎ ꯀ꯭ꯂꯥꯁ ꯇꯧꯔꯨꯗꯣꯏꯅꯣꯗꯤ ꯈꯪꯗꯦ ꯑꯗꯨꯃꯥꯏꯅꯗꯤ ꯍꯥꯏꯔꯝꯃꯦ ꯑꯗꯨꯒ ꯀ꯭ꯂꯥꯁ ꯑꯋꯥꯔꯗꯁꯨ ꯑꯇꯣꯞꯄ ꯃꯐꯝꯗ ꯈꯔ ꯆꯠꯁꯦ ꯈꯣꯠ ꯆꯪ ꯍꯥꯏꯗꯤ ꯑꯈꯣꯏꯒ ꯆꯠꯁꯦ ꯈꯣꯠꯁꯦꯅ ꯍꯥꯏꯈꯤꯕꯅꯦ ꯑꯗꯣ ꯈꯪꯗꯦ ꯀꯃꯥꯏꯅ ꯍꯥꯏꯔꯛꯇꯣꯏꯅꯣ
ꯎꯝ ꯆꯠꯂꯣ ꯆꯠꯂꯣ ꯑꯗꯣ ꯑ ꯎꯍꯨ ꯎꯝ
ꯅꯪꯗꯤ ꯍꯌꯦꯡ ꯀꯩ ꯀꯩ ꯂꯩꯒꯦ
ꯊꯕꯛꯁꯦ ꯈꯔ ꯌꯥꯝꯕꯀꯣ
ꯎꯪ ꯁꯁ
ꯍꯜꯂꯣ ꯇꯥꯕ꯭ꯔꯣ
ꯇꯥꯏꯌꯦ
ꯑꯩꯒꯤ ꯍꯌꯦꯡꯒꯤ ꯊꯕꯛꯁꯦ ꯎꯝ ꯑꯩ ꯑꯩ ꯃꯔꯨꯞ ꯍꯥꯏꯕꯗꯤ ꯑꯩꯒꯤ ꯊꯥꯏꯅꯗꯒꯤ ꯄꯨꯜꯂꯛꯄ ꯃꯔꯨꯞ ꯀꯩꯒ ꯀꯣ ꯆꯥꯛ ꯆꯥꯕ ꯆꯠꯁꯦ ꯍꯥꯏꯅꯩꯌꯦꯕ
ꯇꯥꯕ꯭ꯔꯣ
ꯇꯧꯕꯥ
ꯍꯌꯦꯡꯁꯦ ꯑꯩꯒꯤ ꯃꯔꯨꯞ ꯀꯩꯒꯅꯦ ꯎꯝ ꯍ ꯆꯥꯛ ꯆꯥꯟꯅꯕ ꯆꯠꯁꯦ ꯍꯥꯏꯅꯩꯌꯦꯕꯀꯣ
ꯎꯝ
ꯑꯗꯨꯒꯤ ꯆꯥꯛ ꯆꯥꯕꯒꯤ ꯍꯌꯦꯡꯁꯦ ꯎꯝ ꯑꯌꯨꯛꯇꯒꯤ ꯄꯣꯠ ꯆꯩ ꯊꯣꯡꯕ ꯊꯥꯛ ꯄꯨꯅꯕ ꯄꯣꯠ ꯆꯩ ꯌꯨꯝꯗꯒꯤ ꯄꯨꯅꯕ ꯆꯦꯡ ꯆꯥꯛ ꯀꯩꯀꯥꯗꯣ ꯍꯜꯂꯣ
ꯎꯝ ꯊꯕꯛ ꯈꯔ ꯌꯥꯝꯃꯦꯍꯦ ꯀꯣ
ꯎꯝ ꯍꯌꯦꯡꯖꯦ ꯊꯕꯛ ꯈꯔ ꯑꯑ ꯌꯥꯝꯕ ꯑꯗꯨ ꯌꯥꯝꯕ ꯍꯥꯏꯁꯦ ꯁꯨꯝ ꯃꯐꯝꯗꯣ ꯌꯥꯝ ꯂꯥꯞꯄꯦꯕꯀꯣ
ꯀꯔꯤ
ꯃꯐꯝꯗꯣ
ꯑꯥ
ꯌꯥꯝ ꯂꯥꯞꯄ ꯑꯗꯨꯗꯨꯅ ꯉꯟꯅ ꯍꯧꯒꯠꯂꯦꯗꯅ
ꯂꯥꯞꯄꯦꯕ
ꯎꯝ ꯌꯥꯝ ꯂꯥꯞ
ꯑꯣ
ꯑꯗꯨꯗꯨꯅ ꯍꯌꯦꯡꯖꯦ ꯉꯟꯅ ꯍꯧꯒꯠꯂꯦꯗꯅ
ꯍꯥꯥ
ꯍꯌꯦꯡꯖꯦ ꯑꯌꯨꯛ ꯉꯟꯅ ꯍꯧꯒꯠꯂꯦꯗꯅ
ꯎꯝ
ꯑꯗꯨꯗꯨꯒ ꯊꯕꯛ ꯑꯌꯨꯛꯇꯒꯤ ꯑꯗꯨꯝ ꯇꯧꯗꯣꯔ ꯍꯧꯕꯨ ꯍꯧꯗꯣꯔꯕ ꯌꯦꯖꯦꯟ ꯅꯨꯡ ꯁꯦꯝꯕ ꯈꯣꯠꯄ ꯑꯗꯨꯗꯒꯤ ꯏꯟꯖꯥꯡ ꯅꯥꯄꯤ ꯂꯩꯕ ꯈꯣꯠꯄ ꯑꯗꯨꯝ ꯄꯣꯠ ꯆꯩꯩ ꯂꯩꯕ ꯈꯣꯠꯄ ꯑꯗꯨꯝ ꯆꯠꯇꯣꯔꯦꯕꯀꯣ
ꯎꯝ
ꯑꯗꯨꯗꯨꯅ ꯍꯌꯦꯡꯁꯦ ꯃꯤꯁꯨ ꯌꯥꯝ ꯂꯥꯛꯀꯗꯕꯗꯨꯗꯨꯅ ꯑꯃꯕꯨ ꯂꯧ ꯑꯃꯃꯕꯨ ꯂꯧ ꯑꯗꯨ ꯑꯩꯅ ꯏꯃꯥꯟꯅꯕꯈꯩꯗꯣ ꯂꯧꯕ ꯆꯠꯇꯣꯏꯅꯦꯕꯀꯣ ꯀ ꯊꯧꯔꯒ ꯑꯗꯨꯝ ꯆꯠꯇꯧꯕ ꯑꯗꯨꯒꯤꯅꯤꯗ ꯍꯌꯦ ꯆꯥꯛꯁꯨ ꯑꯥꯗ ꯆꯥꯅꯔꯨꯗꯣꯏꯅꯤ ꯃꯐꯝꯗꯣ ꯎꯝ ꯍꯥꯏꯕꯗꯤ ꯑꯩꯈꯣꯏ ꯍꯧꯖꯤꯛꯁꯦ ꯍꯤꯡꯉꯤꯁꯦ ꯎ ꯦꯦ ꯑꯗꯨ ꯍꯧꯖꯤꯛꯇꯤ ꯑꯗꯨꯝ ꯊꯥꯏꯅ ꯍꯤꯡꯕ ꯑꯗꯨꯃꯥꯏꯅ ꯍꯧꯖꯤꯛꯇꯤ ꯍꯤꯡꯕ ꯐꯪꯗ꯭ꯔꯦꯅꯀꯣ
ꯌꯥꯒ
ꯊꯥꯏꯅ ꯍꯤꯡꯉꯝꯕ ꯑꯗꯨꯃꯥꯏꯅ ꯍꯧꯖꯤꯛꯁꯦ ꯍꯤꯡꯕ ꯐꯪꯗ꯭ꯔꯦꯕ
ꯊꯥꯏꯅ ꯇꯤꯟꯅꯕ ꯑꯗꯨꯃꯥꯏꯅ ꯂꯩ ꯇꯧꯗ꯭ꯔꯕ
ꯊꯥꯏꯅ ꯍꯤꯡꯉꯝꯕ ꯄꯨꯟꯁꯤꯗꯣ ꯑꯗꯣ ꯑꯗꯨꯃꯥꯏꯅ ꯍꯧꯖꯤꯛꯇꯤ ꯍꯤꯡꯕꯗꯣ ꯌꯥꯗ꯭ꯔꯦꯗꯅ
ꯅ ꯑꯗꯨꯗꯤ ꯀꯃꯥꯏꯅꯤ ꯌꯥ